ꯑꯣ ꯇꯔ
ꯑꯣ ꯑꯗꯨꯗꯣ ꯀꯩꯅꯣ ꯇꯧꯗꯦ ꯑꯗꯨꯅꯦ ꯑꯗꯨ ꯅꯪ ꯅꯪꯅ ꯁꯨꯝ ꯄꯥꯝꯖꯕ ꯐꯥꯁ ꯐꯨꯗꯀꯤ ꯑꯆꯥꯄꯣꯠ ꯈꯔ ꯑꯗꯨꯝ ꯍꯥꯏꯔꯛꯎꯅꯦ ꯀꯩꯀꯩ ꯄꯥꯝꯒꯦ ꯀꯔꯝꯕꯅ ꯍꯦꯟꯅ ꯆꯥꯅꯤꯡꯉꯤ ꯍꯥꯏꯕꯗꯣ ꯄꯥꯝꯕꯒꯦ ꯒꯤ ꯃꯔꯝꯗꯁꯨ ꯑꯗꯨꯝ ꯈꯪꯉꯒꯗꯤ ꯍꯥꯏꯕꯤꯔꯛꯄ ꯌꯥꯏ
ꯍꯧꯧꯁꯦ ꯅ ꯅ ꯑꯃꯨꯛ ꯈꯔ ꯁꯦꯡꯅ ꯇꯥꯏꯅꯦ
ꯇꯥꯏꯅꯦ
ꯍꯣꯏ ꯁꯥꯔ ꯑꯩ ꯍꯥꯏꯔꯛꯑꯒꯦ ꯁꯥꯔ ꯑꯩꯅ ꯄꯥꯝꯃꯤ ꯁꯝ ꯐꯥꯁ ꯐꯨꯗꯇꯤ ꯌꯥꯝ ꯀꯟꯅꯕ ꯑꯩ ꯄꯥꯝꯗꯦꯕꯀꯣ ꯍꯥꯏꯗꯤ ꯁꯨꯝ ꯁꯣꯝ ꯑꯀꯣꯏꯕꯁꯤꯗꯗꯤ ꯐꯥꯁ ꯐꯨꯗ ꯍꯥꯏꯔꯒ ꯐꯖꯅ ꯚꯦꯔꯥꯏꯇꯤꯗ ꯑꯇꯣꯞꯄ ꯀꯔꯤ ꯃꯈꯜ ꯃꯊꯦꯜꯁꯤ ꯂꯩ ꯁꯨꯝ ꯆꯥꯕꯩꯅꯦꯕꯀꯣ ꯑꯩꯅ ꯌꯥꯝ ꯄꯥꯝꯖꯕ ꯍꯥꯏꯁꯤꯗꯤ ꯇꯟꯗꯨꯔꯤ ꯇꯟꯗꯨꯔꯤ ꯌꯦꯟꯁꯦ ꯍꯥꯏꯗꯤ ꯇꯟꯗꯨꯔꯤ ꯆꯤꯛꯀꯟ ꯃꯗꯤ ꯍꯥꯏꯌꯦꯕ ꯌꯦꯟꯗ ꯃꯣꯏ ꯇꯟꯗꯨꯔꯤ ꯍꯥꯏꯗ ꯑꯩꯈꯣꯏ ꯃꯩꯗ ꯍꯥꯏꯇꯥꯔꯦ ꯃꯩꯗ ꯗꯥꯏꯔꯦꯛ ꯃꯩꯗ ꯂꯧꯕ ꯍꯥꯏꯗꯣꯏꯔꯥ ꯑꯩꯈꯣꯏꯒꯤ ꯕꯥꯔꯕꯤꯀ꯭ꯌꯨꯒꯃꯥꯏꯅ ꯑꯗꯨ ꯕꯥꯔꯕꯤꯀ꯭ꯌꯨꯗꯤ ꯅꯠꯇꯕ ꯌꯥꯝ ꯀꯪꯍꯜꯂꯒ ꯄꯣꯠꯁꯤ ꯕꯥꯔꯕꯤꯀ꯭ꯌꯨꯅ ꯑꯃꯨꯛ ꯑꯩꯈꯣꯏ ꯆꯨꯁꯤ ꯑꯣꯏ ꯍꯥꯏꯗꯣꯏꯔꯥ ꯍꯥꯏꯗꯤ ꯃꯅꯨꯡ
ꯃꯅꯨꯡꯗ ꯁꯝꯅ ꯍꯥꯏꯔꯗꯤ ꯁꯨꯝ ꯊꯣꯊꯣꯠ ꯂꯥꯛꯑꯣ ꯀꯩꯅꯣ ꯇꯧꯕꯗꯣ ꯊꯣ ꯂꯥꯛꯣꯛꯑꯣ ꯌꯥꯔꯦ ꯅꯪꯅ ꯅꯪꯅ ꯅꯪꯅ ꯄꯥꯝꯕ ꯃꯃꯤꯡ ꯈꯔ ꯍꯥꯏꯔꯛꯑꯣ ꯑꯗꯨꯝ ꯅꯪꯅ ꯄꯥꯝꯖꯕ ꯁꯤꯁꯤ ꯄꯥꯝꯃꯦ ꯍꯥꯏꯕꯗꯣ ꯈꯔ ꯑꯗꯨꯝ ꯍꯥꯏꯔꯛꯑꯣ
ꯍꯣꯏ ꯑꯗꯨꯏꯗꯤ ꯁꯤ ꯍꯥꯏꯒꯦ ꯁꯥꯦꯔ ꯍꯀꯤ ꯇꯟꯗꯨꯔꯤ ꯆꯤꯛꯀꯟꯗꯨꯅꯦ ꯑꯗꯒꯤ ꯀꯩꯅꯣ ꯃꯇꯟ ꯅꯤꯍꯥꯔꯤ ꯍꯥꯏꯅ ꯂꯩꯌꯦꯕ ꯀꯣꯜꯀꯇꯥꯒꯤ ꯑꯗꯨꯃꯅꯦ ꯑꯗꯒꯤ ꯗꯝ ꯕꯤꯔꯌꯥꯅꯤ ꯍꯥꯏꯗ꯭ꯔꯕꯥꯠꯀꯤꯗꯣ ꯑꯇꯩꯗꯤ ꯑꯩ ꯀꯥ ꯀꯩꯅꯣ
ꯀꯌꯥ ꯀꯩꯅꯣ ꯇꯧꯁꯦ ꯑ ꯅꯪꯗꯤ ꯁꯨꯝ ꯃꯄꯥꯟ ꯌꯥꯝ ꯊꯣꯛꯑꯗꯤ ꯀꯔꯤꯗꯤ ꯅꯪꯔꯤ ꯍꯥꯏꯗꯤ ꯅꯪ ꯀꯔꯝꯕꯅ ꯅ ꯍꯩꯅꯅꯤꯕ ꯈꯣꯄꯥꯝꯕꯗꯨꯗꯤ ꯑꯗꯣ ꯅꯪꯅ ꯍꯧꯖꯤꯛ ꯍꯥꯏꯔꯤꯕ ꯀꯩꯅꯣ ꯃꯌꯥꯝꯗꯣ ꯑꯆꯥꯄꯣꯠ ꯃꯌꯥꯝꯗꯣ ꯑꯃ ꯍꯣ ꯍꯣꯏ ꯑꯗꯨ ꯌꯥꯅꯤ ꯀꯩꯁꯨ ꯥꯏꯗꯤ ꯑꯗꯨꯝ ꯁꯥꯟꯅꯅꯕꯣ ꯅꯪꯅ ꯍꯧꯖꯤꯛ ꯌꯥꯔꯕꯨ ꯇꯥꯔꯕꯣ
ꯇꯥꯏ ꯍꯥꯏꯔꯛꯑꯣ
ꯅꯪꯅ ꯍꯧꯖꯤꯛ ꯄꯟꯈꯤꯕ ꯑꯆꯥꯄꯣꯠ ꯃꯌꯥꯝꯗꯣ ꯑꯗꯣ ꯇꯥꯔꯒ ꯑꯩ ꯑꯃꯨꯛ ꯀꯩꯅꯣꯝꯃ ꯅꯤꯡꯁꯤꯡꯉꯦꯕ ꯏꯟꯗꯤꯌꯥꯒꯤ ꯃꯤꯝꯁ ꯑꯃ ꯂꯩꯕ ꯅꯦꯕ ꯑꯉꯥꯡ ꯑꯃꯅ ꯃꯄꯥꯟꯂꯣꯝꯗ ꯆꯠꯂꯒ ꯅꯪꯅ ꯀꯩꯀꯩ ꯄꯥꯝꯕ ꯈꯣꯠꯄꯅꯣ ꯍꯪꯀꯥꯟꯗ ꯗꯝ ꯕꯤ꯭ꯔꯤꯌꯥꯅꯤ ꯆꯤꯛꯀꯟ ꯇꯟꯗꯨꯔꯤ ꯇꯧꯔꯒ ꯇꯧꯕ ꯑꯉꯥꯡ ꯅꯪꯒꯁꯨ ꯅꯁꯛ ꯍꯥꯏꯔꯞꯄ ꯃꯥꯟꯅꯒꯦ ꯇꯧꯔꯛꯑꯦ ꯑꯗꯨꯗ ꯑꯃ ꯂꯩꯕꯅꯦ ꯑꯗꯨꯗꯨ ꯅꯪ ꯈꯪꯉꯕ꯭ꯔꯥ ꯈꯪꯗ꯭ꯔꯤꯕ꯭ꯔꯥ ꯍꯪꯒꯦ ꯇꯧꯕꯅꯦ ꯑꯗꯨꯣ ꯅꯤꯡꯁꯤꯡꯉꯛꯄ ꯍꯥꯏꯇꯥꯔꯦ ꯑꯗꯣ ꯑꯩꯅ ꯑꯗꯨꯃꯥꯏꯅ ꯊꯣꯛꯑꯒꯗꯤ ꯑꯩꯅ ꯄꯥꯝꯕꯁꯦꯀꯣ ꯑꯃ ꯂꯩꯌꯦ ꯌꯦꯟꯒꯨꯝꯕ ꯁꯥ ꯑꯣꯏꯗꯣꯏꯅꯦꯕꯀꯣ ꯑꯦꯅꯤ ꯁꯥ ꯍꯥꯏꯇꯥꯔꯦꯀꯣ ꯊꯣꯡꯉꯅꯤ ꯀꯪꯂꯞꯅ ꯑꯗꯨꯒ ꯇꯟꯁꯦ ꯑꯩꯈꯣꯏꯒꯤ ꯀꯪꯂꯞꯅ ꯇꯧꯕ ꯊꯥꯎ ꯅꯠꯇꯕꯤꯗ ꯇꯟꯁꯦ ꯀꯪꯂꯞꯅ ꯇꯧꯕ ꯃꯩꯗ ꯇꯧꯔꯒ ꯀꯪꯂꯞꯅ ꯇꯧꯕ ꯑꯃ ꯂꯩꯌꯦꯕ ꯑꯗꯨꯗꯨꯒ ꯍꯧꯖꯤꯛꯀꯤ ꯌꯦꯟꯁꯥꯡ ꯁꯝꯅ ꯍꯥꯏꯔꯕꯗ ꯆꯤꯛꯀꯟꯒꯨꯝꯕꯀꯣ ꯌꯦꯟꯒꯨꯝꯕ ꯊꯣꯡꯕꯕꯁꯤꯦ ꯀꯣꯠꯂ ꯆꯥꯕ ꯁꯤꯁꯤ ꯃ ꯌꯥꯝ ꯍꯥꯎꯋꯦ ꯑꯩꯅ ꯄꯥꯝꯖꯕꯁꯤꯀꯣ ꯑꯗꯒꯤ ꯑꯩ ꯕꯤꯔꯌꯥꯅꯤ ꯑꯃ ꯑꯗꯨꯝ ꯄꯥꯝꯗꯤ ꯄꯥꯝꯃꯦ ꯍꯥꯏꯗꯤ ꯕꯤ꯭ꯔꯌꯥꯅꯤꯒꯤ ꯕꯤꯔꯌꯥꯅꯤꯁꯦ ꯃꯃꯤꯡ ꯌꯥꯝ ꯆꯕ ꯃꯐꯝ ꯑꯃꯗ ꯂꯩꯔꯛꯄꯅꯤꯅ ꯕꯤꯔꯌꯥꯅꯤꯁꯦ ꯌꯥꯝ ꯄꯥꯝꯃꯛꯑꯦ ꯑꯗꯨꯝ ꯆꯥꯔꯛꯑꯦ ꯑꯗꯒꯤ ꯑꯩꯅ ꯃꯄꯥꯟꯗ ꯑꯩꯈꯣꯏ ꯁ꯭ꯋꯥꯏꯗ ꯍꯥꯏꯗꯤ ꯇꯣꯏꯅ ꯐꯪꯕ ꯅꯠꯇꯕꯗ ꯑꯥꯗ ꯆꯥꯔꯛꯄ ꯍꯥꯏꯁꯦ ꯍꯧꯖꯤꯛꯀꯤ ꯃꯣꯏꯒꯤ ꯆꯤꯛꯀꯟ ꯃꯟꯆꯨꯔꯤꯌꯥꯒ ꯍꯥꯏꯗꯅ ꯂꯩꯌꯦꯕꯀꯣ ꯃꯇꯨꯝ ꯃꯇꯨꯝ ꯇꯧꯔꯒ ꯑꯩꯈꯣꯏ ꯁꯤꯁꯨ ꯐꯪꯗꯤ ꯐꯪꯗꯤ ꯐꯪꯗꯦ ꯍꯥꯏꯕ ꯅꯠꯇꯦ ꯑꯗꯨꯏꯁꯨ ꯑꯥꯗꯅ ꯍꯦꯟꯅ ꯌꯥꯝ ꯇꯣꯏꯅ ꯂꯥꯏꯅ ꯐꯪꯕꯗꯣ ꯑꯣꯏꯌꯦꯕ ꯀꯣ ꯑꯗꯨꯗꯣ ꯑꯗꯨꯃꯁꯨ ꯌꯥꯝ ꯄꯥꯝꯃꯦ ꯑꯗꯨꯒ ꯑꯩꯁꯦ ꯏꯠꯂꯤꯁꯦ ꯏꯠꯂꯤꯁꯤꯁꯨ ꯌꯥꯝ ꯄꯥꯝꯃꯛꯄꯗꯤ ꯅꯠꯇꯦꯕꯀꯣ ꯑꯗꯨ ꯑꯣꯏꯔꯒꯁꯨ ꯍꯥꯏꯗꯤ ꯍꯣꯁꯇꯦꯜ ꯂꯩꯀꯥꯟꯗꯗꯤ ꯀꯌꯥ ꯄꯥꯝꯂꯛꯇꯦꯕ ꯃꯄꯥꯟꯗ ꯊꯣꯛꯑ ꯆꯥꯀꯥꯟꯗꯗꯤ ꯌꯥꯝ ꯍꯥꯎꯔꯦꯔꯝꯕꯗꯒꯤ ꯏꯠꯂꯤꯁꯤꯁꯨ ꯑꯗꯨꯝ ꯄꯥꯝꯃꯛꯦ ꯑꯗꯨꯒ ꯗꯣꯁꯥ ꯗꯣꯁꯥꯁꯤꯁꯨ ꯑꯩꯅ ꯌꯥꯝ ꯄꯥꯝꯕ ꯄꯣꯠ ꯑꯃ ꯑꯣꯏ ꯍꯥꯏꯕꯗꯤ ꯈꯪꯗꯦ ꯃꯣꯏꯒꯤ ꯃꯍꯥꯎꯁꯦ ꯑꯩꯈꯣꯏ ꯁ꯭ꯋꯥꯏꯗꯁꯨ ꯄꯥꯛꯅ ꯐꯪꯗꯕꯤꯗꯨ ꯑꯣꯏꯕꯗꯣ ꯑꯗꯨꯃꯥꯏꯅ ꯑꯣꯏꯔꯒ ꯌꯥꯝ ꯍꯥꯎꯋꯦ ꯃꯣꯏꯒꯤ ꯆꯠꯅꯤ ꯀꯣ ꯃꯦꯟ ꯑꯣꯏꯅ ꯆꯠꯅꯤꯗꯨꯁꯨ ꯌꯥꯝ ꯍꯥꯎꯋꯦ ꯑꯗꯣ ꯑꯗꯨꯅꯤ ꯑꯗꯨꯗꯒꯤꯕ ꯍꯥꯏꯗꯤ ꯑꯍꯦꯟꯕꯗꯤ ꯑꯗꯨꯝ ꯑꯇꯩꯗꯤ ꯑꯗꯨꯝ ꯐꯪꯉꯦꯗꯅꯀꯣ ꯁꯨꯝ ꯑꯩꯈꯣꯏ ꯁ꯭ꯋꯥꯏꯗ ꯐꯪꯗꯕ ꯃꯄꯥꯟ ꯊꯣꯛꯀꯥꯟꯗ ꯑꯩꯅ ꯄꯥꯝꯖꯕ ꯍꯥꯏꯔꯒꯗꯤ ꯑꯗꯨꯗꯨ ꯃꯈꯩꯗꯣ ꯑꯣꯏꯌꯦ ꯑꯗꯨꯒ ꯑꯃꯨꯛ ꯑꯩꯈꯣꯏ ꯁ꯭ꯋꯥꯏꯗ ꯐꯪꯕ ꯅꯪꯅ ꯁꯨꯝ ꯆꯥꯖꯕ ꯑꯆꯥꯄꯣꯠ ꯈꯔ ꯑꯃꯨꯛ ꯍꯥꯏꯌꯨꯅꯦ ꯅꯪꯅ ꯄꯥꯝꯖꯕ
ꯑꯗꯨ ꯃꯁꯤ ꯀꯔꯤ ꯍꯥꯏꯅꯤ ꯑꯩꯗꯤ ꯃꯣꯃꯣꯁ ꯍꯥꯏꯁꯨ ꯄꯥꯝꯗꯦꯗꯣ ꯆꯧ ꯍꯥꯏꯁꯨ ꯌꯥꯝ ꯄꯥꯝꯗꯦꯗꯣ ꯍꯣꯏ ꯑꯩꯈꯣꯏꯒꯤ ꯐ꯭ꯔꯥꯏ ꯔꯥꯏꯁ ꯍꯥꯏꯕ꯭ꯔꯥ ꯑꯗꯨ ꯑꯗꯨꯃ ꯈꯛꯇ ꯀꯩꯅꯣ ꯇꯧ ꯍꯣꯏ ꯑꯃꯗꯤ ꯂꯩ ꯑꯩꯈꯣꯏꯅ ꯅꯣꯡꯃ ꯆꯥꯔꯨꯕ ꯑꯩꯈꯣꯏ ꯅꯣꯡꯃ ꯆꯥꯕ ꯆꯥꯈꯤꯗ꯭ꯔꯕ ꯑꯩ ꯅꯤꯡꯁꯤꯡꯊꯣꯛꯇ꯭ꯔꯦ ꯈ꯭ꯔꯤꯁꯄꯤ ꯆꯤꯛꯀꯟ ꯍꯥꯏꯗꯅ ꯅꯧꯅ ꯑꯃ ꯀꯩꯅꯣ ꯇꯧꯔꯝꯕꯗꯨꯣ ꯅꯪ ꯅꯤꯡꯁꯤꯡꯕ ꯅꯤꯡꯁꯤꯡꯗ꯭ꯔꯥ ꯈꯪꯗ꯭ꯔꯦ ꯑꯗꯨꯃꯗꯨꯗꯤ ꯌꯥꯝ ꯄꯥꯝꯖꯈꯤ ꯑꯇꯩ ꯍꯣꯏ ꯑꯗꯒꯤ ꯑꯇꯩ ꯁꯤꯡꯖꯨ ꯕꯣꯔꯥ ꯍꯥꯏꯇꯥꯔꯦ
ꯕꯣꯔꯥ ꯍꯥꯏꯇꯥꯔꯦ ꯈꯤꯇꯪ ꯅꯠꯇ꯭ꯔꯒ ꯑꯥꯂꯨꯁꯨ ꯍꯣꯏ ꯀꯩꯅꯣꯒꯁꯦ ꯑꯥꯂꯨꯁꯥꯛꯀ ꯆꯅꯥꯒꯁꯤ ꯕꯣꯔꯥ ꯁꯨꯝꯖꯤꯜꯂꯒꯗꯤ ꯑꯁ ꯌꯥꯝ ꯍꯥꯎꯋꯦ ꯑꯗꯨꯃꯗꯤ ꯐꯖꯅ ꯆꯥꯏ ꯑꯗꯣ ꯑꯩꯗꯤ ꯑꯩꯈꯣꯏ ꯁ꯭ꯋꯥꯏꯒꯤ ꯑꯣꯏꯅꯗꯤꯅꯦ ꯈꯪꯗꯦ ꯑꯗꯨꯝ ꯃꯤꯕꯨꯗꯤ ꯄꯥꯝꯅꯩꯀꯣ ꯑꯥꯂꯨ ꯆꯧ ꯀꯨꯝꯕ ꯑꯗꯩ ꯀꯤꯅꯤ ꯆꯅꯥ ꯀꯩꯀꯥ ꯑꯗꯨꯝ ꯑꯗꯩ ꯁꯤꯡꯖꯨꯒ ꯍꯥꯏꯁꯦ ꯑꯗꯨꯝ ꯆꯥꯅꯩ ꯑꯗꯣ ꯑꯩꯒꯤ ꯑꯣꯏꯅꯗꯤꯅ ꯁꯤꯡꯖꯨꯒꯨꯝꯕꯁꯦ ꯀꯌꯥ ꯑꯩ ꯄꯥꯝꯗꯦ ꯑꯗꯨ ꯆꯥꯗꯦ ꯆꯥꯏ ꯆꯥꯗꯦ ꯍꯥꯏꯕ ꯅꯠꯇꯕꯀꯣ ꯑꯗꯨꯒꯁꯨ ꯑꯩꯅ ꯌꯥꯝ ꯄꯥꯝꯖꯅ ꯇꯧꯕꯗꯤ ꯑꯣꯏꯗꯦ ꯑꯩꯅ ꯑꯗꯨꯝ ꯆꯥꯕꯁꯦ ꯕꯣꯔꯥ ꯕꯣꯔꯥꯗꯤ ꯑꯗꯨꯝ ꯄꯥꯝꯃꯦꯀꯣ ꯕꯣꯔꯥ ꯑꯗꯨꯝ ꯆꯥꯏ ꯑꯗꯨꯒ ꯉꯁꯥꯏꯒꯤ ꯆꯧꯗꯨꯃ ꯑꯩ ꯌꯥꯝ ꯄꯥꯝꯃꯦ ꯆꯧꯁꯤꯗꯤ ꯑꯗꯨꯝ ꯃꯐꯝ ꯑꯃꯗꯕꯨ ꯆꯠꯀꯦꯔꯥ ꯑꯃꯗꯕꯨ ꯆꯠꯀꯦꯔꯥ ꯆꯧꯕ ꯂꯩꯔꯒꯗꯤ ꯑꯗꯨꯝ ꯆꯥꯗꯕ ꯌꯥꯗꯦ ꯑꯗꯨꯒ ꯑꯩꯒꯤ ꯆꯥꯛ ꯑꯧꯕꯒꯨꯝꯕꯗꯨꯗꯤ ꯀꯌꯥ ꯄꯥꯝꯗꯦꯕ ꯑꯗꯨꯒ ꯆꯤꯛꯀꯟ ꯈ꯭ꯔꯤꯁꯄꯤꯗꯨꯃꯗꯤ ꯍꯥꯎꯗꯤ ꯍꯥꯎꯋꯦ ꯃꯣꯏꯒꯤꯗꯣ ꯑꯗꯣ ꯅꯍꯥꯟ ꯆꯥꯕꯁꯦ ꯀꯩ ꯍꯥꯏꯅꯤ ꯈꯤꯇꯪ ꯁꯥꯕꯅ ꯍꯦꯟꯕꯗꯣ ꯑꯗꯣ ꯑꯗꯨ ꯑꯗꯨꯃꯥꯏꯅ ꯇꯧꯕꯒꯤ ꯌꯥꯝ ꯀꯟꯅ ꯃꯍꯥꯎ ꯂꯧꯁꯤꯟꯕꯁꯦ ꯉꯝꯈꯤꯗꯦ ꯑꯗꯣ ꯍꯥꯎꯗꯤ ꯍꯥꯎꯋꯦ ꯑꯗꯣ ꯆꯤꯛꯀꯟ ꯈ꯭ꯔꯤꯁꯄꯤꯁꯤꯗꯤ ꯑꯗꯨ ꯈꯛꯇꯁꯨ ꯅꯠꯇꯦꯕꯀꯣ ꯑꯇꯣꯞꯄ ꯃꯐꯝ ꯑꯃꯗꯁꯨ ꯑꯩ ꯑꯗꯨꯝ ꯆꯥꯕ ꯌꯥꯎꯔꯦ ꯑꯗꯨꯝ ꯍꯥꯎꯋꯦ ꯃꯣꯏꯁꯦ ꯑꯗꯨꯒ ꯑꯩ ꯀꯩꯅꯣꯒꯨꯝꯕꯗꯤ ꯀꯌꯥ ꯄꯥꯝꯗꯦ ꯍꯧꯖꯤꯛꯀꯤ ꯅꯪꯅ ꯍꯥꯏꯕ ꯑꯉꯧꯕ ꯐꯨꯠꯂꯒ ꯇꯧꯕꯗꯣ ꯃꯇꯨꯝ ꯃꯇꯨꯝ ꯇꯥꯕꯤꯗꯣ ꯑꯗꯨꯒꯨꯝꯕꯗꯨꯁꯨ ꯀꯌꯥ ꯄꯥꯝꯗꯦ ꯑꯩꯗꯤ ꯑꯗꯨꯗ ꯑꯗꯨꯅꯦ ꯑꯗꯨꯒ ꯑꯇꯣꯞꯄꯁꯦ ꯑꯗꯨꯝ ꯃꯍꯤꯒꯨꯝꯕꯁꯤꯗꯤ ꯌꯥꯝ ꯄꯥꯝꯃꯦ ꯑꯩꯅ ꯄꯥꯝꯕꯁꯦ ꯁꯦ ꯑꯗꯨꯝ ꯂꯐꯣꯏꯅ ꯁꯦꯝꯕ ꯃꯍꯤꯒꯤꯀꯣ ꯏꯪꯪꯂꯞꯀ ꯇꯧꯍꯟꯕ ꯑꯗꯨ ꯄꯥꯝꯃꯦ ꯑꯗꯒꯤ ꯑꯗꯨꯝ ꯀꯩꯅꯣꯀꯣ ꯐꯤ ꯑꯣꯏꯔꯒꯁꯨ ꯄꯥꯝꯃꯦ ꯑꯗꯒꯤ ꯆꯝꯄ꯭ꯔꯥꯅ ꯁꯦꯝꯕ ꯆꯥ ꯑꯣꯏꯔꯁꯨ ꯄꯥꯝꯃꯦ ꯑꯗꯣ ꯑꯗꯨꯝ ꯃꯍꯤ ꯈꯤꯇꯪ ꯏꯪ ꯇꯛꯀ ꯇꯧꯕ ꯄꯣꯠꯁꯤꯗꯤ ꯂꯣꯏꯅ ꯄꯥꯝꯃꯦ ꯑꯗꯨꯒ ꯑꯗꯨꯅꯦ ꯑꯗꯨꯃꯥꯏꯅ ꯂꯩꯌꯦ ꯑꯩꯒꯤ ꯑꯣꯏꯅꯗꯤ ꯑꯗꯣ ꯅꯪꯁꯦ ꯀꯩꯅꯣꯒꯨꯝꯕꯗꯤ ꯆꯥꯗꯕ꯭ꯔꯣ ꯊꯔꯣꯏꯒꯨꯝꯕ ꯑꯗꯒꯤ ꯊꯥꯏꯅ ꯂꯧ ꯎꯔꯤꯉꯩꯒꯤ ꯊꯔꯥꯏꯒꯣꯛꯄꯤꯒꯨꯝꯕ ꯅꯥꯎꯁꯦꯛꯀꯨꯝꯕ ꯑꯗꯨꯝ ꯅꯤꯡꯁꯤꯡꯕ꯭ꯔꯥ ꯌꯦꯡꯉꯨꯀꯣ ꯅꯥꯎꯁꯦꯛ ꯀꯨꯝꯕ ꯑꯗꯨꯒꯨꯝꯕ ꯑꯗꯒꯤ ꯀꯧꯖꯦꯡꯒꯨꯝꯕ ꯑꯗꯨꯝ ꯊꯥꯏꯅ ꯑꯉꯥꯡ ꯑꯣꯏꯔꯤꯉꯩꯗ ꯐꯥꯔ ꯐꯥꯔꯒ ꯉꯧꯔꯒ ꯑꯗꯨꯝ ꯆꯥꯕ ꯈꯣꯠꯄ ꯇꯧꯔꯛꯑꯦ ꯑꯗꯨ ꯅꯪꯗꯤ ꯇꯧꯔꯣ ꯇꯧꯕ꯭ꯔꯣ ꯀꯃꯥꯏꯅ ꯇꯧꯒꯦ
ꯑꯉꯥꯡ ꯑꯣꯏꯀꯥꯟꯗꯗꯤ ꯅꯪꯅ ꯊꯔꯥꯏ ꯀꯣꯛꯄꯤ ꯑꯣꯏꯔꯣ ꯑꯗꯒꯤ ꯀꯧꯖꯦꯡ ꯑꯣꯏꯔꯣ ꯆꯥꯔꯝꯃꯦꯕ ꯑꯍꯟ ꯈꯤꯇꯪ ꯀꯩꯅꯣ ꯇꯧꯕ꯭ꯔꯥ ꯈꯪꯗꯦ ꯑꯩꯁꯨ ꯍꯥꯏꯩꯅ ꯐꯥꯜꯂꯦ ꯑꯗꯩ ꯅꯪꯅ ꯊꯔꯣꯏ ꯍꯥꯏꯔꯤꯁꯦ ꯊꯔꯣꯏꯁꯦ ꯆꯥꯔꯝꯃꯤ ꯑꯗꯨꯒ ꯁꯨꯝ ꯅꯣꯏꯅ ꯑꯍꯟꯉꯩꯅ ꯁꯨꯝ ꯍꯥꯏꯔꯛ ꯁꯨꯝ ꯀꯔꯤ ꯍꯥꯏꯅꯤ ꯑꯩꯒ ꯆꯥꯟꯅꯈꯤꯗꯦ ꯍꯥꯏꯦ ꯍꯥꯏꯇꯥꯔꯦ ꯆꯥꯕꯁꯤꯁꯨ ꯁꯤꯒꯨꯝꯕ ꯊꯔꯣꯏꯒꯤ ꯃꯖꯥꯠ ꯃꯣꯏ ꯑꯃ ꯀꯩꯅꯣꯁꯨ ꯂꯩꯗꯥꯅꯦ ꯃꯃꯤꯡꯁ ꯍꯦꯛꯇ ꯀꯥꯎꯏꯅꯦ ꯊꯔꯣꯏꯒ ꯑꯃ ꯀꯩꯅꯣ ꯇꯧꯕ ꯃꯥꯃꯤꯡ ꯗꯨ ꯎꯝ꯫
ꯇꯔꯥꯕꯣ꯫ ꯇꯥꯏ ꯑꯃꯛ ꯇꯗꯨ ꯍ ꯑꯗꯨꯅꯦ ꯇꯠꯈꯤꯒꯨꯝ ꯇꯧꯕ ꯑꯗꯨ ꯑꯩ ꯅꯪ ꯂꯦꯞꯈꯤꯕꯩꯔꯥ ꯅꯠꯇ꯭ꯔꯒ ꯇꯨꯃꯤꯟ ꯂꯩꯕꯔꯥ ꯈꯪꯗ꯭ꯔꯕ ꯍꯣ ꯑꯗꯨꯅꯤ ꯍꯣꯏ ꯆꯥꯕ ꯌꯥꯗꯕ ꯈꯣꯠꯇꯕꯗꯨꯅ ꯑꯃ ꯑꯣꯏꯈ꯭ꯔꯦꯀꯣ ꯑꯗꯨ ꯅꯪ ꯀꯣꯡꯒ꯭ꯔꯦꯡ ꯍꯥꯏꯕꯁꯤꯗꯤ ꯈꯪꯕ꯭ꯔꯣ ꯅꯠꯇ꯭ꯔꯒ ꯆꯥꯔꯛꯑꯕ꯭ꯔꯣ ꯆꯥꯔꯛ ꯁꯤꯨꯕꯨ ꯀꯃꯥꯏꯅ ꯇꯧꯒꯦ
ꯑꯗꯨꯏ ꯀꯣꯡꯒꯦꯡꯗꯨꯁꯨ ꯑꯩ ꯆꯥ ꯌꯥꯈꯤꯗꯣꯏꯅꯦꯕ ꯆꯥ ꯌꯥꯈꯤꯗꯔꯦꯕ ꯑꯩꯁꯨ ꯀꯣꯡꯒ꯭ꯔꯦꯡ ꯆꯥꯔꯝꯃꯦꯕꯀꯣ ꯑꯩꯁꯨ ꯑꯗꯨ ꯑꯗꯨꯁꯨ ꯆꯒ ꯑꯩꯅ ꯍꯥꯏꯁꯤꯅꯦ ꯊꯔꯣꯏꯒ ꯃꯖꯥꯠ ꯃꯥꯟꯅꯕ ꯊꯔꯣꯏꯒꯤ ꯀꯩꯅꯣ ꯃꯖꯥꯠ
ꯃꯥꯆꯥ ꯀꯣꯏꯕꯥ ꯍꯥꯌ ꯇꯥꯔꯦ ꯁꯤ ꯒꯤ꯫ ꯄꯣꯠ ꯃꯈꯩꯁꯦ ꯑꯩ ꯆꯥꯛ ꯑꯃꯛ ꯌꯥꯒꯗ꯭ꯔꯕꯅꯦ ꯑꯣ ꯀꯩꯁꯨ ꯀꯥꯏꯗꯗꯦ ꯑꯗꯣ ꯌꯥꯗꯕ ꯄꯣꯠ ꯏꯁꯥꯗ ꯁꯨꯝ ꯄꯛꯅꯗꯦ ꯑꯣꯔ ꯍꯩꯅꯗꯦ ꯐꯠꯇꯦ ꯍꯥꯏꯕꯗꯨꯗꯤ ꯑꯗꯨꯝ ꯀꯩꯁꯨ ꯀꯥꯏꯗꯦꯗ ꯆꯥꯗ꯭ꯔ ꯀꯩꯁꯨ ꯍꯥꯟꯅ ꯁꯨꯝ ꯆꯥꯈꯤꯕ꯭ꯔꯥꯅ ꯍꯪꯕꯅꯤꯗ ꯑꯗꯣ ꯀꯩꯅꯣꯒꯨꯝꯕꯗꯤ ꯆꯥꯔꯛꯄ꯭ꯔꯣ ꯉꯥꯄ꯭ꯔꯨꯝꯒꯨꯝꯕꯗꯤ ꯆꯥꯔꯛꯄ꯭ꯔꯣ ꯀꯃꯥꯏꯅ ꯇꯧꯒꯦ
ꯑꯗꯨꯁꯨ ꯆꯥꯔꯝꯃꯦꯕꯀꯣ ꯑꯗꯨꯁꯨ ꯆꯥ ꯌꯥꯒꯗ꯭ꯔꯕ ꯍꯥꯏꯗꯤ ꯉꯥꯄꯨꯝ ꯉꯥꯔꯤꯟ ꯑꯩꯈꯣꯏꯒꯤ ꯂꯤꯟ ꯃꯥꯟꯕꯤ ꯉꯥ ꯃꯈꯩ ꯍꯥꯏꯗꯣꯏꯔꯥ ꯀꯃꯥꯏꯅ ꯍꯥꯏꯗꯣꯏꯅꯣ ꯈꯪꯗ꯭ꯔꯦ ꯁꯤꯒꯤ ꯃꯆꯥꯉꯩꯁꯨ ꯑꯩ ꯁꯨꯛ ꯆꯥꯔꯤ
ꯁꯨ ꯆꯥ ꯌꯥꯗꯦ ꯕꯥ ꯑꯣ ꯑꯈꯣꯏꯒꯤ꯫ ꯌꯥꯔꯦ ꯐꯔꯦ ꯀꯩꯁꯨ ꯀꯥꯏꯗꯗ ꯑꯗꯨꯕꯨꯗꯤ ꯑꯗꯨꯝ ꯍꯣꯏ ꯍꯧꯖꯤꯛꯀꯤ ꯍꯣꯏ ꯃꯤ ꯑꯗꯨꯝ ꯂꯩꯀꯣ ꯍꯥꯏꯗꯤ ꯃꯣꯏꯗ ꯈꯤꯇꯪ ꯄꯛꯅꯕ ꯃꯤ ꯄꯛꯅꯗꯕ ꯃꯤ ꯑꯗꯨꯝ ꯂꯩꯌꯦ ꯍꯧꯖꯤꯛ ꯑꯩꯈꯣꯏꯅ ꯄꯜꯂꯤꯕ ꯃꯌꯥꯝꯁꯦ ꯑꯗ ꯀꯅꯥꯒꯨꯝꯕ ꯑꯝꯗꯗꯤ ꯑꯗꯨꯝ ꯃꯁꯥ ꯑꯗꯨ ꯑꯣꯏꯅ ꯍꯩꯅꯖꯗꯕꯁꯨ ꯂꯩ ꯑꯗꯒꯤ ꯀꯅꯥꯒꯨꯝꯕ ꯑ ꯑꯃꯗꯅ ꯈꯤꯇꯪ ꯑꯦꯂꯔꯖꯤ ꯇꯥꯏꯞꯇ ꯇꯧꯕꯁꯨ ꯂꯩ ꯑꯗꯒꯤ ꯎꯕꯗ ꯍꯪꯒꯣꯏ ꯍꯥꯏꯕ ꯃꯤꯁꯨ ꯑꯗꯨꯝ ꯌꯥꯎꯋꯦꯕꯀꯣ ꯃꯁꯥꯒꯤ ꯑꯣꯏꯅꯩꯅꯕ ꯍꯩꯅꯖꯗꯕ ꯍꯥꯏꯇꯥꯔꯦ ꯑꯗꯣ ꯑꯗꯨꯅꯤꯗ ꯑꯗꯨ ꯀꯩꯅꯣꯒꯨꯝꯕꯗꯤ ꯁꯨꯝ ꯆꯥꯔꯛꯑꯕ꯭ꯔꯣ ꯀꯪꯂꯥꯒꯨꯝꯕ ꯈꯨꯅꯨꯒꯨꯝꯕꯗꯤ ꯆꯥꯕ ꯌꯥꯎꯗ꯭ꯔꯕꯣ ꯀꯃꯥꯏꯅ ꯇꯧꯒꯦ
ꯀꯥꯡꯍꯥꯕꯨꯗꯤ ꯑꯃꯨꯔꯨꯔꯛꯂ ꯆꯥꯒꯨꯝ ꯑꯩ ꯅꯤꯡꯁꯤꯡꯗꯤ ꯊꯣꯛꯇ꯭ꯔꯦ ꯑꯃꯨꯔꯛꯇꯤ ꯆꯥꯒꯨꯝ ꯇꯧꯕꯅꯦ ꯈꯨꯅꯨꯁꯤꯗꯤ ꯑꯩ ꯁꯨꯝ ꯑꯥꯏꯅ ꯍꯥꯏꯐꯦꯠꯇꯪ ꯅꯤꯡꯁꯤꯡꯀꯥꯟꯗ ꯃꯣꯏ ꯑꯩꯈꯣꯏ ꯁꯨꯝ ꯈꯨꯅꯨꯁꯦ ꯑꯩꯈꯣꯏ ꯃꯄꯥꯟ ꯂꯩꯕꯥꯛ ꯈꯔ ꯑꯩ ꯃꯐꯝꯗꯁꯨ ꯆꯥꯏꯑꯌꯦꯕ ꯃꯌꯥꯡ ꯀ ꯀꯩ ꯍꯥꯏꯅꯤ ꯑꯩꯈꯣꯏ ꯃꯄꯥꯟ ꯂꯩꯕꯥꯛꯇ ꯍꯥꯏꯇꯥꯔꯦ ꯑꯗꯨꯃꯥꯏꯅ ꯁ꯭ꯔꯤꯅꯒꯔ ꯑꯦꯔꯤꯌꯥꯗ ꯍꯥꯏꯗꯣꯏꯔꯥ ꯑꯗꯨ ꯑꯦꯔꯤꯌꯥꯗꯁꯨ ꯑꯗꯨꯝ ꯆꯥꯅꯩꯌꯦꯕ
ꯆꯥꯅꯩꯑꯕ ꯈꯔ ꯏꯪꯇꯛ ꯇꯧꯕ ꯖꯒꯥꯁꯤꯗ ꯑꯗꯨ ꯑꯩ ꯆꯥꯒꯨꯝ ꯂꯥꯛꯄꯨꯝꯗꯤ ꯁꯨꯝ ꯇꯧꯈ꯭ꯔꯕ꯭ꯔꯥ
ꯑꯗꯣ ꯁꯣꯝꯗ ꯁꯣꯝꯗꯁꯨ ꯑꯩꯈꯣꯏ ꯑꯩꯈꯣꯏ ꯁ꯭ꯋꯥꯏꯗꯁꯨ ꯑꯗꯨꯝ ꯆꯥꯅꯩꯗꯅ ꯈꯨꯅꯨꯁꯦ ꯑꯗꯣ ꯁꯨꯝ ꯃꯄꯥꯟꯗ ꯊꯣꯛꯀꯥꯟ ꯑꯦ ꯐꯪꯅꯤ ꯐꯪꯉꯣꯏꯒ ꯇꯧꯔꯒ ꯑꯗꯨꯝ ꯃꯐꯝ ꯑꯃ ꯈꯛꯇ ꯈꯔ ꯏꯪꯊꯛ
ꯈꯔ ꯏꯪꯊꯛꯇ ꯀꯩꯅꯣꯖ ꯀꯥꯟꯊꯣꯛ ꯐꯪꯕꯤꯔꯝꯃꯤ ꯍꯥꯏꯇꯥꯔꯦ ꯄꯣꯠꯁꯦ ꯑꯗꯨꯒ ꯍꯧꯖꯤꯛꯀꯤ ꯑꯩꯅ ꯑꯃ ꯍꯥꯏꯕ ꯑꯩꯈꯣꯏꯒꯤ ꯅꯥꯎꯁꯦꯛꯃꯛꯇꯤ ꯅꯠꯇꯦ ꯅꯪ ꯅꯥꯎꯁꯦꯛꯇꯤ ꯆꯥꯛ ꯆꯥꯗꯦ ꯄꯟꯈꯤꯗ꯭ꯔꯦ ꯑꯃ ꯋꯥꯏꯈꯨ ꯍꯥꯏꯕ ꯑꯃ ꯖꯥꯠ ꯑꯃ ꯂꯩꯕꯗꯨꯁꯨ ꯈꯪꯐꯝ ꯑꯗꯨ ꯃꯥꯜꯂꯦ ꯑꯗꯨ ꯋꯥꯏ ꯈꯨꯒꯨꯝꯕꯁꯨ ꯆꯥꯕ ꯌꯥꯗꯕ꯭ꯔꯥ ꯅꯠꯇ꯭ꯔꯒ ꯑꯗꯨꯝ ꯆꯥꯔꯛꯇꯕ꯭ꯔꯥ ꯀꯃꯥꯏꯅ ꯇꯧꯒꯦ
ꯋꯥꯏꯈꯨꯗꯤ ꯑꯩ ꯑꯗꯨꯝ ꯆꯥꯔꯛꯑꯦꯕꯀꯣ ꯑꯩꯈꯣꯏ ꯋꯥꯏꯈꯨꯗꯒꯤ ꯑꯃꯨꯛ ꯈꯤꯇꯪ ꯈꯖꯤꯡꯒꯤ ꯃꯑꯣꯡꯗ ꯑꯣꯏꯔꯁꯨ ꯑꯩꯈꯣꯏ ꯈꯖꯤꯡ ꯑꯆꯧꯕ ꯍꯥꯏ ꯍꯥꯏꯒꯗ꯭ꯔꯥ ꯈꯖꯤꯡꯁꯨ ꯆꯥ ꯌꯥꯗ꯭ꯔꯦ ꯑꯩꯗꯤ ꯑ ꯋꯥꯏꯈꯨꯁꯤ ꯑꯩ ꯆꯥꯕꯨꯗꯤ ꯆꯥꯔꯦ ꯃꯣꯏꯅ ꯈꯖꯤꯡꯒꯤ ꯀꯩꯅꯣꯁꯨ ꯃꯖꯥꯠꯁꯤꯁꯨ ꯆꯥꯒꯨꯅꯨꯒ ꯍꯥꯏꯕ ꯄꯟꯒꯨꯝꯗ ꯇꯧꯈꯤꯕꯅꯦ ꯃꯣꯏ ꯑꯍꯟꯁꯤꯡꯅ ꯍꯥꯏꯇꯥꯔꯦ ꯑ ꯑꯗꯨ ꯃꯩꯈꯨꯗꯤ ꯍꯥꯏ ꯑꯣꯏꯅ ꯁꯨꯝ ꯅꯤꯡꯁꯤꯡꯀꯥꯟꯗ ꯑꯩ ꯆꯥꯈꯤꯗꯔꯦ ꯆꯥꯕꯨꯗꯤ
ꯁꯗꯤ ꯌꯥꯗ ꯑꯩ ꯍ ꯏꯗꯔꯎ ꯑꯣ ꯑꯗꯨꯒ ꯀꯩꯅꯣꯗꯤ ꯆꯥꯕꯤꯔꯕ꯭ꯔꯥ ꯑꯗꯨꯗꯤ ꯑꯣꯛꯇꯣꯄꯁ ꯀꯣ ꯑꯩꯈꯣꯏ ꯁꯤꯗꯕꯨꯗꯤ ꯍꯥꯏꯗꯤ ꯌꯥꯝ ꯇꯣꯏꯅ ꯐꯪꯕꯗꯤ ꯅꯠꯇꯦ ꯑꯗꯨꯒꯁꯨ ꯐꯪꯗꯤ ꯑꯗꯨꯝ ꯐꯪꯕꯅꯦ ꯑꯗꯣ ꯑꯣꯛꯇꯣꯄꯁꯀꯨꯝꯕꯗꯤ ꯁꯨꯝ ꯃꯍꯥꯎ ꯌꯦꯡꯕꯤꯈ꯭ꯔꯕ ꯀꯃꯥꯏꯅ ꯇꯧꯒꯦ
ꯍꯣꯏ ꯑꯣꯛꯇꯣꯄꯁ ꯍꯥꯥ ꯁꯨ
ꯨ ꯌꯦꯡꯉꯦ ꯁꯥꯁꯨ ꯌꯦꯡꯉꯦ ꯑꯗꯒꯤ ꯃꯣꯏ ꯑꯣꯛꯇꯣꯄꯁꯀ ꯃꯥꯟꯅꯕ ꯁꯀ꯭ꯋꯤꯠꯀ ꯍꯥꯏꯕꯗꯣ ꯑꯗꯨꯁꯨ ꯑꯩ ꯆꯥꯔꯦ ꯃꯄꯥꯟꯗ ꯁꯨꯝ ꯀꯣꯏꯕ ꯆꯠꯄ ꯀꯩꯅꯣ ꯇꯧ ꯀꯥꯟꯁꯤꯗ ꯑꯗꯣ ꯍꯧꯖꯤꯛꯅ ꯑꯃꯨꯛ
ꯩ ꯆꯥꯒꯅꯨ ꯍꯥꯏꯕ ꯑꯃ ꯁꯨꯝ ꯇꯧꯔꯛꯄꯅꯦ
ꯐꯣꯟ ꯁꯨꯝ ꯇꯔꯛꯄꯅꯦꯅ ꯑꯩꯁꯨ ꯍꯥꯏꯐꯝ ꯈꯪꯗ꯭ꯔꯦ ꯍꯥꯏꯇꯥꯔꯦ ꯍꯧꯛꯇꯤ ꯍꯣ ꯍꯣꯏ ꯑꯗꯨ ꯑꯗꯨ ꯍꯥꯏꯔꯒ ꯑꯩꯁꯨ ꯆꯥꯛ ꯆꯥꯔꯨꯈꯤꯒꯦ ꯆꯥꯛ ꯂꯥꯝꯒꯨꯝ ꯇꯧꯁꯤꯜꯂꯛꯑꯦ ꯆꯥꯕꯒꯤ ꯍꯛꯆꯥꯡꯗ ꯁꯨꯝ ꯁꯥꯟꯅꯔꯒ ꯀꯣꯟꯅ ꯑꯃꯨꯛ ꯐꯥꯎꯔꯛꯑꯒꯦꯀꯣ
ꯑꯣ ꯀꯔꯦ ꯆꯊ ꯆꯊꯣ